ꯇꯥꯕ꯭ꯔꯣ
ꯇꯥꯏꯅꯦ
ꯂꯣ
ꯇꯥꯏꯌꯦ ꯇꯥꯗꯕ꯭ꯔꯥ
ꯑꯣ ꯇꯥꯏ ꯇꯥꯏ ꯑꯩꯗꯤ ꯈꯣꯏꯁꯨ ꯈꯨꯝꯃꯛꯇꯕꯒꯤ ꯑꯩꯗꯤ ꯇꯧꯔꯛꯄꯗꯣ
ꯀꯩꯇꯧꯔꯤꯅꯣ
ꯅꯪ ꯇꯧꯔꯛꯀꯅꯤꯁꯨ ꯍꯥꯏꯔꯛꯇꯄꯒꯤ ꯑꯩꯗꯤ
ꯇꯧꯔꯛꯄꯒꯤ ꯉꯛꯄ
ꯑꯥ ꯀꯩꯇꯧꯔꯝꯃꯤꯅꯣ
ꯑꯗ ꯒ꯭ꯔꯨꯞꯇ ꯈꯔ ꯋꯥꯊꯤ ꯑꯃꯨꯛ ꯃꯤꯅ ꯉꯥꯡꯅꯕꯗꯣ ꯇꯥꯕ
ꯑꯣ
ꯑꯗꯨꯒ
ꯑꯩꯁꯨ ꯑꯩꯁꯨ ꯇꯥꯔꯝꯃꯤꯅꯦ ꯑꯗꯨꯅ ꯇꯧꯔꯛꯄꯗꯨꯗ ꯑꯗꯨꯝ ꯗꯥꯏꯔꯦꯛ ꯂꯦꯐ ꯊꯣꯔꯦ ꯑ ꯆꯪꯉꯝꯃꯦ
ꯎꯝ
ꯇꯨꯝꯕꯁꯨ ꯍꯧꯖꯤꯛ ꯇꯤ ꯑꯩꯒꯤꯗꯤ ꯉꯟꯗꯕꯅꯤꯅꯀꯣ ꯃꯤꯒꯤꯗꯤ ꯂꯣꯏ ꯇꯨꯝꯅꯔꯈ꯭ꯔ ꯃꯥꯜꯂꯦ
ꯑꯦ ꯀꯩꯅꯣ
ꯅꯁꯥꯏ ꯐꯥꯔ꯭ꯁ ꯆꯪꯂꯛꯄ ꯀꯥꯟꯗꯗꯤ ꯅꯣꯛꯃꯟꯕꯒꯤꯀꯣ ꯁꯤꯒꯗꯧꯔꯦ ꯑꯩ
ꯑꯃ ꯅꯨꯄꯥ ꯑꯃꯗꯣ ꯐꯖꯅ ꯊꯦꯡꯅꯩ ꯋꯥꯔꯤ ꯁꯥꯏꯅꯦ ꯍꯦꯛ ꯆꯪꯉꯛꯄꯒ
ꯀꯅꯥꯔꯥ
ꯅꯪ ꯀꯩꯅꯣ ꯄꯩꯁꯥ ꯅꯤꯔꯝꯕ ꯅꯨꯄꯥꯗꯣ
ꯑꯩꯅ
ꯅꯉꯣꯟ ꯅꯠꯇꯦ ꯅꯪꯉꯣꯟꯗ ꯄꯩꯁꯥ ꯀꯥꯞꯄꯛꯑꯣ ꯍꯥꯏ ꯀꯥꯞꯄꯛꯑꯣꯒ ꯍꯥꯏꯔꯝꯕꯗꯣ
ꯑꯝ
ꯑꯗꯨ ꯅꯨꯄꯥꯗꯣ ꯑꯍꯍ
ꯈꯤꯔꯦ ꯑꯩ ꯅꯨꯡꯉꯥꯏ ꯈꯤꯗꯔꯦꯗꯀꯣ ꯌꯥꯝ ꯅꯨꯡꯉꯥꯏꯔꯗꯧꯔꯤ ꯇꯧꯔꯤꯁꯦ
ꯀꯩ ꯇꯧꯔꯒꯦ ꯀꯩ ꯇꯧꯔꯒꯦ ꯍꯥꯏꯁꯦ
ꯎꯝ ꯂꯩꯌꯦ ꯀꯣꯜ ꯑꯗꯨꯝ ꯇꯧꯔꯛꯑꯒ ꯂꯩꯕ
ꯑꯣ ꯑꯣ ꯑꯣ ꯎꯝ ꯀꯥꯔꯌꯥꯗꯒꯤ ꯈꯪꯅꯕ ꯅꯨꯄꯥꯔ
ꯁꯤꯕꯤꯒꯗꯧꯔꯦ
ꯑꯩꯌꯥ ꯑꯩ ꯁꯣꯏꯔꯦ
ꯀꯔꯤꯅꯣ
ꯑꯩꯒꯤꯌꯥ
ꯁꯥꯎꯕ ꯌꯥꯗꯦ ꯅꯪ ꯑꯍꯍꯍ ꯑꯦꯌꯥ ꯍꯍꯍ
ꯐꯣꯠ
ꯌꯥ ꯆꯅꯤ ꯑꯩꯖꯦ ꯎꯝ ꯁꯥꯎ ꯌꯥ ꯑꯗꯨ ꯁꯋ ꯌꯥ ꯑꯗꯨ
ꯁꯥꯎꯗꯤ ꯁꯥꯎꯗꯤ ꯆꯥꯔꯝꯗ꯭ꯔꯗꯤ ꯐꯅꯤꯗ ꯑꯗꯨꯒꯤꯗꯣ ꯕꯦꯒ
ꯁ ꯎꯝ ꯌꯥꯝ ꯌꯥꯝ ꯐꯖꯅ ꯎꯈꯤꯕ ꯑꯣꯏꯔꯝꯅꯤ ꯅꯉꯣꯟꯗ ꯑꯗꯨ ꯑꯣꯏꯔꯝꯅꯤ ꯑꯠ
ꯈꯥꯏꯉꯦ ꯌꯥꯎꯅ ꯈꯥꯏꯔꯛꯏꯅꯦꯕ
ꯑ ꯄꯥꯈꯪ ꯄꯥꯈꯪꯅꯤꯅ ꯂꯩꯁꯥꯕꯤꯉꯣꯟꯗ ꯈꯥꯏꯗ꯭ꯔꯗꯤ ꯀꯅꯥ ꯉꯣꯟꯗ ꯈꯥꯏꯒꯗ꯭ꯔꯅꯤꯅ ꯅꯠꯇ꯭ꯔꯥ
ꯍꯝꯍꯝꯍꯝꯍ
ꯇꯨꯝ ꯇꯨꯝꯕ ꯌꯥꯗꯕꯩ ꯑꯣꯏꯔꯝꯕꯅꯤ ꯃꯥꯗꯣ ꯁꯦꯁ
ꯑꯩꯔꯣ
ꯅꯠꯇꯦ ꯃꯥꯗꯣ
ꯈꯪꯗꯦꯌꯦ ꯀꯩꯗꯧꯔꯗꯅ
ꯑ ꯍꯪꯉꯣꯏꯗꯤ ꯑꯗꯨꯝ ꯇꯥꯏꯀꯣ ꯅꯪꯒꯤꯁꯦ
ꯑꯁ ꯑꯩꯈꯣꯏꯗꯗꯤ ꯍꯪꯉꯣꯏꯗꯤ ꯃꯔꯥꯡ ꯀꯥꯏꯔꯦ
ꯑ ꯍꯪꯉꯣꯏ ꯂꯣꯏꯕ ꯍꯪꯉꯣꯏꯒꯤ ꯐꯥꯝꯅꯒ ꯂꯩꯕ ꯃꯥꯜꯂꯝ ꯑꯅꯤ ꯃꯤ ꯈꯔ ꯀꯍꯁ ꯄꯨꯈ꯭ꯔꯤ ꯃꯅꯥꯛꯇ ꯂꯩꯕ ꯍꯣꯏ ꯑꯗꯣ
ꯎꯝ
ꯑꯁ ꯑꯗꯨ ꯑꯩꯈꯣꯏꯁꯨ ꯅꯣꯡ ꯆꯨꯕ ꯃꯇꯝꯗꯗꯤ ꯋꯥꯔꯝꯒꯅꯤꯗ ꯃꯣꯏꯁꯨ ꯇꯥꯅꯤ ꯉꯝꯃꯣꯏ ꯃꯇꯥꯡ ꯃꯇꯥꯡꯗꯤ
ꯎ ꯑꯥ
ꯇꯨꯃꯤꯟꯅ ꯇꯨꯃꯤꯟꯅ ꯇꯨꯝꯊꯣꯛꯄ ꯍꯔꯗꯤ ꯐꯕ ꯃꯈꯣꯟ ꯈꯔ ꯇꯥꯕꯗ ꯇꯨꯝꯕ ꯌꯥꯗꯕ ꯑꯩꯈꯣꯏ ꯂꯩꯗꯅ
ꯎ ꯎꯝ ꯑꯩꯗꯤ ꯑꯩꯗꯤꯀꯣ ꯃꯤꯅ ꯅꯅꯥꯈꯣꯡꯅꯗꯤꯀꯣ ꯇꯨꯝꯕ ꯉꯝꯕꯅꯤ
ꯑ ꯑꯗꯨ ꯍꯣꯏꯗ
ꯊꯨꯝ ꯊꯨꯝꯇꯠꯅꯤꯡꯕ ꯋꯥꯅꯩ
ꯎꯝ ꯎꯝ ꯀꯔꯤ ꯇꯧꯔꯒꯦ ꯉꯔꯥꯡꯗꯤ ꯁꯟꯗꯦꯗ
ꯍꯥꯥ
ꯀꯔꯤ ꯀꯔꯤ ꯇꯧꯒꯦ ꯉꯔꯥꯡꯗꯣ ꯁꯟꯗꯦꯗꯣ
ꯉꯁꯤ ꯅꯨꯃꯤꯠꯔꯥ
ꯑ
ꯂꯁꯤ ꯍꯥꯏꯕ꯭ꯔꯣ
ꯍꯣꯏ ꯍꯣꯏ ꯉꯔꯥꯡ ꯍꯥꯏꯕ ꯇꯥꯔꯦ
ꯍꯕ
ꯎꯝ
ꯐꯔꯤ ꯇꯧꯅꯤ ꯇꯨꯃꯦ ꯆꯥꯏꯔꯦ ꯑꯃꯨꯛ ꯍꯧꯒꯠꯂꯦ ꯇꯨꯝꯃꯦ ꯑꯗꯨꯝ
ꯑ ꯌꯥꯝ ꯅꯨꯡꯉꯥꯏꯗ꯭ꯔ
ꯎꯝ
ꯎꯝ
ꯅꯪꯗꯤꯌꯥ
ꯑꯩꯁꯨ ꯑꯁ ꯉꯁꯤꯗꯣ ꯕꯣꯔ ꯌꯦꯡꯉꯦ ꯑꯗꯨꯒꯤ ꯍꯡꯅꯦ ꯇꯨꯝꯃꯒ ꯑꯃꯃꯨꯛ ꯊꯦꯡꯅ ꯍꯧꯋꯥꯠꯄꯒꯤ ꯑꯩ ꯍꯧꯋꯥꯠꯄꯗꯣ ꯄꯨꯡ ꯑꯅꯤ ꯇꯥꯔꯦꯕ
ꯅꯪꯁꯦ ꯀꯩꯅꯣꯗꯒꯤ ꯀꯛꯆꯤꯡꯗꯒꯤꯅꯦ ꯍꯥꯏꯕ ꯅꯠꯇ꯭ꯔꯣ
ꯅꯠꯇ
ꯍꯁ ꯈꯔꯝꯕꯔ
ꯅꯪꯅ ꯍꯥꯏꯕꯗꯣ ꯃꯤ ꯑꯇꯣꯞꯄ ꯑꯣꯏꯔꯝꯃꯅꯤ
ꯑꯣ ꯍꯣꯁꯇꯦꯜ ꯍꯣꯁꯇꯦꯜꯒꯤꯗꯨ ꯅꯠꯇ꯭ꯔꯥ
ꯎꯝ ꯑꯝ
ꯍꯩꯀꯣꯛ ꯄꯨꯔꯥ ꯆꯥꯏꯈ꯭ꯔꯕꯅꯤ
ꯎꯝ
ꯁꯨ ꯑꯍꯨꯝꯅꯤꯅꯦ ꯑꯍꯨꯝ ꯅꯥꯏꯟꯇꯤ
ꯀ
ꯏꯟꯇꯤ
ꯑꯁ ꯅꯪ ꯄꯤ ꯈꯛꯇ ꯉꯥꯏꯔꯦ ꯅꯪꯁꯦ ꯃꯤꯗꯤ
ꯀꯔꯤ ꯁꯥꯏꯠ ꯀꯔꯤ ꯁꯥꯏꯠꯅꯣ ꯅꯪꯅ
ꯀꯔꯤ ꯀꯔꯤꯅ ꯅꯇ ꯌꯥꯗ
ꯊꯥꯔꯇꯤ ꯊꯥꯔꯇꯤ ꯅꯥꯏꯟꯇꯤ
ꯊꯥꯔꯇꯤ ꯊꯥꯔꯇꯤ ꯁꯤꯛꯁꯇꯤ
ꯎꯝ ꯊꯥꯔꯇꯤ ꯊꯥꯔꯇꯤ ꯅꯥꯏꯟꯇꯤ
ꯑꯌꯥ ꯀꯗꯥ ꯏꯗꯤ
ꯅꯠꯇꯦ ꯑꯩꯅ ꯑꯍꯨꯝ ꯍꯥꯏꯔꯤꯉꯩꯗ ꯀꯔꯤꯅꯣ ꯍꯥꯏꯅꯣ
ꯑꯍꯨꯝ
ꯎꯝ
ꯊꯥꯔꯇꯤ ꯊꯥꯔꯇꯤ ꯊꯥꯔꯇꯤ ꯑꯍꯨꯝꯗ ꯑꯥ
ꯅꯥꯏꯟꯇꯤ
ꯎꯝ
ꯒ꯭ꯌꯥꯟ ꯇꯥꯗ꯭ꯔꯤꯕ꯭ꯔꯥ
ꯊꯔꯇꯤ ꯊꯔꯇꯤ ꯊꯇꯤ ꯅꯥꯟꯇꯤ ꯑꯄ ꯌꯥꯗ ꯑꯩ ꯑꯦ ꯅꯪ ꯅꯪ ꯍꯥꯏꯅꯤꯡꯕꯗꯣ ꯑꯩ ꯀꯩꯅꯣ ꯁꯨꯡꯐꯥꯎ ꯐꯥꯎꯗ꯭ꯔꯦ ꯑꯗꯨ ꯅꯣꯅꯗꯤ
ꯅ ꯌꯦ ꯑꯩꯅ ꯐꯖꯅ ꯍꯥꯏꯕ ꯌꯥꯗꯕꯒꯤꯅꯦ ꯊꯥꯔꯇꯤ ꯊꯥꯔꯇꯤ ꯅꯥꯏꯟꯇꯤ ꯑꯣꯏꯗ ꯁꯤꯛꯁꯇꯤꯅꯦ ꯇꯅ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
ꯊꯥꯛ ꯁꯃꯗ ꯀꯌꯥ ꯂꯩ ꯏꯕ
ꯑꯣ ꯑꯣ ꯑꯣ ꯑꯗꯨꯒ ꯑꯣꯏꯔꯦ ꯑꯗꯨꯒꯤ ꯉꯥꯎꯕ ꯅꯪꯁꯦ
ꯑꯗꯨꯗ ꯌꯥꯎꯔꯛꯏꯕ ꯃꯤ ꯃꯌꯥꯝꯗꯨꯣ ꯌꯦꯡꯉꯨꯅ
ꯑ ꯃꯥꯅꯦ ꯃꯥꯅꯦ ꯊꯥꯇꯤ ꯊꯥꯇꯤ ꯁꯤꯛꯁꯇꯤ ꯇꯧꯕꯗꯣ
ꯀꯗꯥꯥꯏꯗꯒꯤ ꯅꯪꯇꯤ ꯅꯣꯖꯤ ꯄꯤ
ꯑꯩ ꯖꯥꯠ ꯖꯥꯠꯅꯦ
ꯀꯣꯛꯇꯣ ꯇꯦꯁ ꯇꯧꯕꯅꯦꯕ
ꯑꯦ ꯅꯪꯅ ꯍꯥꯏꯕꯗꯣ ꯀꯩ ꯍꯥꯏꯒ꯭ꯔꯦ ꯒ꯭ꯌꯥꯟ ꯇꯥꯕ ꯌꯥꯝ ꯋꯥꯕ꯭ꯔꯥ ꯑꯩꯅ ꯈꯟꯗꯗꯕꯩꯔꯥ ꯈꯪꯗꯦ
ꯉꯔꯥꯡꯗꯣ ꯑꯦ ꯑꯦ ꯉꯔꯥꯡ ꯍꯥꯏ ꯉꯁꯥꯏꯗꯣ ꯑꯩ ꯃꯤ ꯑꯃ ꯋꯥꯔꯤ ꯁꯥꯔꯝꯃꯦ
ꯎꯝ
ꯑꯩꯗꯤ
ꯑꯗꯨ ꯐ
ꯑꯥ ꯌꯦꯟ ꯊꯣꯡꯉꯦ ꯍꯥꯏꯔꯒ ꯃꯥꯗꯣ ꯑꯩꯉꯣꯟꯗ
ꯍ
ꯍꯪꯒꯥꯝ ꯊꯣꯡꯉꯦ ꯍꯥꯏꯅ ꯇꯥꯈꯤꯕ ꯑꯣꯏꯔꯝꯕꯅꯦ ꯃꯥꯗꯣ
ꯑ ꯃꯥꯅꯦ ꯍꯪꯒꯥꯝꯒꯤ ꯋꯥꯔꯤ ꯂꯤꯔꯛꯄ
ꯑꯩꯗꯤ ꯍꯪꯒꯥꯝ ꯆꯥꯗꯕ ꯀꯨꯏꯔꯦ ꯍꯪꯒꯥꯝꯗꯣ ꯀꯨꯝꯁꯤꯒꯤ ꯆꯥꯗ꯭ꯔꯤꯌꯨꯝ
ꯑꯗꯨꯅ ꯀꯩꯅꯣ ꯀꯃꯥꯏ ꯈꯪꯉꯛꯈꯤꯕꯅꯣ ꯑꯩꯁꯨ ꯀꯥꯎꯈ꯭ꯔꯦ ꯑꯗꯨ ꯑꯩꯅ ꯃꯥꯗꯣ ꯍꯪꯒꯥꯝꯗꯨ ꯍꯥꯎꯔꯝꯃꯅꯤ ꯃꯨꯜꯂꯝꯃꯅꯤ ꯍꯥꯏꯕ꯭ꯔꯥ ꯀꯩꯅꯣ ꯍꯥꯏꯔꯛꯄꯅꯦꯕ
ꯎꯝ
ꯑꯩꯅ ꯀꯔꯤ ꯍꯪꯒꯥꯝꯅꯣ ꯍꯥꯡꯉꯒ ꯑꯩꯉꯣꯟꯗ ꯅꯪ ꯍꯪꯒꯥꯝ ꯊꯣꯡꯉꯦ ꯈꯟ ꯇ‌꯭ꯔꯣ ꯇ‌꯭ꯔꯣ ꯍꯥ ꯍꯥ ꯃꯥꯅ ꯏꯁ ꯅꯪꯅ ꯍꯪꯒꯥꯝ ꯊꯣꯛꯉꯦ ꯍꯥꯏꯔꯒ ꯍꯦ ꯍꯥꯏꯔꯛꯑꯦ ꯑꯩꯅ ꯌꯦꯟ ꯍꯥꯏꯕꯅꯦ ꯍꯥꯏꯌꯦ ꯑꯗꯩ ꯑꯩꯅꯁꯨ ꯍꯣꯏꯔꯒ ꯍꯥꯏꯒꯤꯕ꯭ꯔꯥ ꯑꯩꯅ ꯁꯨꯃꯥꯏ ꯍꯥꯏꯕ ꯅꯪ ꯐꯖꯅ ꯇꯥꯗꯕ꯭ꯔꯥ ꯅꯠꯇ꯭ꯔꯒ ꯑꯩꯅ ꯋꯥꯈꯟ ꯈꯟꯗꯕꯤ ꯕꯤꯗ ꯍꯥꯏꯕꯤꯈꯤꯕ꯭ꯔꯥ ꯑꯗꯨꯃꯥꯏ ꯇꯧꯔꯦ ꯏꯕꯥꯅꯤ ꯃꯔꯛꯇ ꯍꯥꯏꯔꯒ ꯃꯥꯅ ꯑꯩ ꯍꯟꯅꯨꯔꯕꯩꯅꯦ ꯍꯥꯏꯔꯛꯑꯦ ꯎꯝ
ꯀꯅꯥꯔꯕ ꯅꯨꯄꯥꯔꯕ ꯅꯨꯄꯤꯔ
ꯅꯠꯇꯦ ꯂꯩꯁꯥꯕꯤ ꯃꯥꯜꯂꯦ ꯃꯥꯏꯗꯣ
ꯅꯨꯄꯤ
ꯑꯥ ꯑꯗꯨ ꯃꯥꯅ
ꯎ
ꯃꯥꯁꯦ ꯑꯩꯁꯦ ꯑꯍꯥꯟꯕꯗ ꯍꯟꯅꯨꯈ꯭ꯔꯦ ꯍꯥꯏꯔꯝꯕꯅꯦꯕ ꯃꯥꯁꯦ ꯑꯩꯉꯣꯟꯗ
ꯑ
ꯑꯗꯨꯗ ꯃꯥꯗꯣ ꯍꯪꯒꯥꯝ ꯇꯥꯔꯨꯕ ꯑꯗꯨꯒꯤ ꯑꯩꯅ ꯌꯦꯟ ꯍꯥꯏꯕꯗꯣ
ꯎꯝ
ꯑꯗꯨꯗ ꯃꯥꯅ
NO WORD
ꯑꯁ ꯑꯩꯅ ꯍꯟꯅꯨꯕ ꯑꯩ ꯍꯟꯅꯨꯈ꯭ꯔꯕꯒꯤ ꯐꯖꯅ ꯇꯥꯍꯧꯗ꯭ꯔꯦ ꯍꯥꯏꯔꯛꯄ ꯋꯥꯅꯤꯗ
ꯑ ꯎꯝ ꯎ ꯐꯥꯏꯅ ꯒ꯭ꯔꯨꯞꯇ ꯆꯪꯂꯗꯤ ꯌꯥꯝ ꯅꯣꯛꯀꯅꯤ ꯏꯕꯥꯅꯤ ꯀꯅꯥꯔ ꯈꯪꯗꯦ ꯅꯨꯄꯥ ꯑꯃ
ꯑꯥ
ꯑꯄꯥꯎ ꯑꯄꯥꯎ ꯅꯨꯡ ꯍꯥꯏꯕ꯭ꯔꯥ ꯀꯩꯅꯣ ꯑꯁ ꯑꯗꯨ ꯅꯨꯄꯥꯗꯨꯒ ꯏꯕꯥꯅꯤ ꯅ‍ꯣ ꯅ‍ꯣꯛꯅꯤꯡꯕꯒꯤ ꯒꯦꯟ ꯃꯦꯟ ꯇꯥꯗꯔꯕꯅꯦ
ꯃꯦꯁꯦ ꯂ‌ꯣꯏ ꯗꯤꯂ‍ꯦꯠ ꯇꯧꯔꯝꯃꯦ ꯅꯕꯅꯤꯒꯤ ꯀꯔꯤ ꯀꯅꯥ ꯀꯅꯥꯒꯤꯅꫭ
ꯀꯩꯅꯣ ꯑꯁꯤꯁ ꯍꯥꯏꯕ꯭ꯔꯥ ꯑꯗꯨ ꯅꯨꯄꯥꯗꯣ ꯌꯥꯎꯋꯦꯕ ꯃꯥꯗꯣ ꯑꯗꯨꯝ ꯅꯨꯡꯇꯤꯒꯤ ꯏꯃꯣꯖꯤꯒꯨꯝꯕ ꯀꯩꯒꯨꯝꯕ ꯈꯛꯇ ꯊꯥꯕꯖꯥꯠꯅꯤ ꯒ꯭ꯔꯨꯞꯇꯗꯤ ꯑꯗꯨꯝ ꯌꯥꯎꯔꯛꯑꯒ
ꯑ
ꯑꯗꯨꯒ ꯃꯥꯖꯦ ꯑꯈꯣꯏꯅ ꯑꯗꯨꯝ ꯍꯥꯏꯕꯗꯣ ꯃꯥꯖꯦ ꯋꯥ ꯉꯥꯡꯂꯛꯄ ꯋꯥ ꯉꯥꯡꯂꯛꯄꯁꯦ ꯑꯈꯣꯏꯒꯤ ꯑ ꯁꯦꯠ ꯐꯣꯟꯒꯤ ꯁꯦꯠ ꯂꯩꯗꯅ ꯋꯥꯔꯤ ꯁꯥꯟꯅꯕꯗꯣ
ꯑꯥ
ꯑꯗꯨꯒꯤ ꯏꯁꯇꯥꯏꯜꯗꯣ ꯎꯝ ꯀꯝꯕꯨ ꯀꯔꯤ ꯍꯥꯏꯁꯤꯔꯥ ꯀꯦꯜꯗꯣ ꯉꯥꯡꯂꯛꯄ ꯑꯗꯨꯒꯤ ꯑꯩꯈꯣꯏꯅ ꯅꯣꯛꯄꯗꯀꯣ ꯒ꯭ꯌꯥꯟꯃꯦꯟ ꯇꯥꯗꯦ
ꯎꯝ
ꯍꯧꯖꯤꯛꯀꯤꯅꯨ ꯃꯤꯈꯣꯏꯗꯤ ꯑꯐ ꯅꯣꯛꯇꯦꯕ ꯍꯧꯖꯤꯛꯀꯤ ꯅꯨꯄꯥꯗꯨꯒ ꯑꯩꯒꯅꯦ ꯁꯤꯒꯅꯤ ꯇꯧꯔꯤ ꯃꯥꯅꯤ ꯅꯣꯛꯄꯗ ꯑꯩꯅ ꯅꯣꯛꯄ ꯃꯈꯣꯟ ꯇꯥꯔꯒ ꯃꯥꯁꯦ ꯍꯦꯟꯅ ꯅꯣꯛꯈ꯭ꯔꯕ ꯑꯃꯨꯛꯀ ꯇꯣꯛꯈ꯭ꯔꯁꯦ ꯍꯥꯏꯔꯤꯅꯦ ꯃꯥꯅ ꯅꯣꯡꯂꯛꯄꯗꯣ ꯑꯩꯅ ꯑꯃꯨꯛꯀ ꯅꯣꯛꯅꯤꯡꯕ ꯑꯁ ꯄꯨꯔ ꯖꯥꯠ ꯖꯥꯠꯅꯤ ꯃꯥꯏ ꯉꯁꯥꯏꯗꯩ ꯅ‌ꯣꯛꯅꯔꯒ ꯂꯩ ꯅꯨꯡꯉꯥꯏꯁꯨ ꯅꯨꯡꯉꯥꯏꯌꯦ ꯑꯁ ꯑꯩꯗꯤ ꯅꯣꯛꯈ꯭ꯔꯗꯤ ꯁꯨꯝ ꯂꯦꯞ ꯂꯦꯞꯄꫭꯏꯗꯔꯤꯅꯤ ꯑꯃꯨꯔꯛ ꯅꯣꯛꯈ꯭ꯔꯗꯤ ꯅꯣꯛꯇ꯭ꯔꯕꯨꯗꯤ ꯑꯗꯨꯝ ꯅꯣꯛꯑꫭꯏꯕ ꯑꯗꯨ